ꯍꯜꯂꯣ ꯇꯔꯦ ꯉꯁꯥꯏꯗ ꯋꯥꯔꯤ ꯁꯥꯕ ꯂꯣꯏꯗꯔꯤꯉꯩꯗ ꯀꯛꯈ꯭ꯔꯤꯅꯍꯦ
ꯎꯝ
ꯄꯥꯏ ꯂꯩꯇꯦ
ꯆꯪꯗꯔꯤ
ꯎ ꯀꯩꯅꯦꯕ ꯅꯪ ꯉꯁꯥꯏ ꯍꯥꯏꯕꯗꯣ ꯀꯩꯅꯣ ꯉꯥꯡꯉꯤꯗꯣ ꯀꯟꯇꯤꯅ꯭ꯌꯨ ꯇꯧꯔꯤꯅꯦ
ꯀꯩꯀꯩ ꯉꯥꯡꯗꯦ ꯑꯩ ꯈꯪꯗ꯭ꯔꯦ
ꯃꯄꯥꯟ ꯃꯄꯥꯟꯗ ꯂꯩꯕꯒꯤ ꯅ ꯑꯉꯥꯡꯗꯣ
ꯃꯄꯥꯟꯗ ꯂꯩꯕꯀꯣ ꯌꯥꯝꯏꯕ ꯍꯥꯏꯕꯗꯤ ꯄꯩꯁꯥ ꯄꯩꯁꯥꯒꯨꯝꯕ ꯄꯥꯏꯕꯗꯣ ꯑꯗꯨꯝ ꯍꯥꯏꯕꯗꯤ
ꯌꯨꯝ ꯂꯩꯕ ꯀꯩ ꯀꯩ ꯄꯩꯁꯥ ꯄꯤꯕꯣ ꯆꯪꯕꯗꯣ ꯄꯣꯠ ꯆꯩ ꯂꯧ ꯂꯧꯗꯣ ꯇꯥꯡꯉꯕ
ꯃꯥꯅꯦ ꯃꯥꯅꯦ ꯗꯕ ꯑꯅꯤ
ꯑꯕꯨ ꯆꯪꯅꯕꯣ
ꯎꯝ ꯎꯝ ꯃꯥꯅꯤ
ꯃꯥꯏꯃꯤꯗ
ꯑꯩꯁꯨ ꯆꯥꯛꯅꯤꯡꯗ ꯆꯥꯛꯅꯤꯡꯗ ꯎꯄꯥꯏ ꯂꯩꯇꯕꯒꯤ ꯑꯃꯨꯛꯀ ꯆꯪꯍꯟꯅꯤꯡꯉꯅꯦ ꯅꯦꯕꯥꯛ ꯅꯨꯡꯉꯥꯏꯇꯕꯒꯤ
ꯎꯝ ꯈꯪꯗꯦꯗ ꯍꯧꯖꯤꯛꯀꯥꯟ
ꯎꯝ
ꯑ ꯑꯥ
ꯌꯨꯝꯗ ꯂꯩꯕꯅ ꯐꯗꯤ ꯐꯩꯌꯦꯕ
ꯍꯣꯏꯣꯏ ꯌꯨꯝꯗꯅꯦ ꯈꯔ ꯐꯩꯔ ꯀꯩꯗꯤ ꯑꯄꯥ ꯅꯧꯅ ꯊꯣꯛꯁꯦ ꯑꯁ ꯌꯨꯝꯁꯦ ꯀꯩꯅꯣ ꯀꯥꯏ ꯍꯥꯏꯁꯤꯔꯣ ꯌꯨꯝ ꯃꯍꯧꯗꯨ ꯌꯨꯝꯒꯤ ꯃꯍꯧ ꯌꯥꯝꯅꯗꯤ ꯅꯠꯇꯦ ꯑꯗꯨꯕꯨ ꯑꯗꯨꯝ ꯎꯁꯤꯉꯦꯗ ꯌ
ꯅꯣꯏ ꯅꯨꯄꯥꯁꯤꯡꯁꯨ ꯌꯨꯝ ꯑꯗꯨꯝ ꯅꯤꯡꯁꯤꯡꯕ꯭ꯔꯅꯦ ꯌꯨꯝ ꯊꯟꯕ꯭ꯔꯅꯦ
ꯑ ꯑꯩꯈꯣꯏꯁꯨ ꯃꯤꯅꯤꯅꯀꯣ ꯍꯣꯏꯁꯨ ꯃꯤꯅꯤꯅ ꯅꯤꯡꯁꯤꯡꯅꯤꯅ ꯌꯨꯝꯗꯦ ꯑꯗꯨꯕꯨ
ꯅꯠꯇꯦ ꯊꯕꯋꯥꯏ ꯌꯥꯝ ꯀꯟꯗꯥ ꯅꯦ ꯅꯨꯄꯥꯁꯤꯡꯗꯤ
ꯍꯣꯏ
ꯑꯦ
ꯑꯩꯈꯣꯏꯁꯨ ꯃꯤꯅꯤꯅꯕꯨ ꯑꯗꯣ ꯌꯨꯝꯕꯨꯗꯤ ꯑꯗꯨꯝꯅꯨꯡ ꯁꯤ ꯎꯝ
ꯅꯨꯄꯥ ꯈꯔꯕꯨꯗꯤ ꯅꯤꯡꯁꯤꯡꯗꯕꯁꯨ ꯂꯩꯕꯅꯦ ꯗ ꯀꯥ ꯇꯥꯗꯦꯒꯨꯝꯕ ꯀꯣ ꯌꯥꯝ ꯕꯣꯁꯤ ꯑꯣꯏꯕꯁꯤꯡꯗ ꯂꯩꯕꯅꯤ ꯃꯥꯅꯦ ꯃꯥꯅꯦ
ꯑ
ꯍꯃꯁꯦ
ꯎꯝ
ꯑ
ꯅꯣꯏ ꯅꯨꯄꯤꯁꯤꯗꯤ ꯌꯥꯝꯅꯨꯡꯁꯤꯔꯕꯅꯤꯗ ꯑꯗꯨꯗꯤ
ꯑꯁ ꯌꯥꯝ ꯅꯤꯡꯁꯤꯡꯉꯦ ꯍꯥꯏꯅꯤꯡꯉꯥꯏ ꯂꯩꯇꯦ ꯍꯟꯗꯛꯛꯇ ꯆꯪꯉꯒ ꯍꯞꯇꯥ ꯐꯥꯁ ꯐꯥꯕ꯭ꯔꯥ ꯐꯥꯗꯕ꯭ꯔꯥ ꯈꯪꯗ꯭ꯔꯤ ꯑꯗꯨꯒꯗꯒꯤ
ꯎꯝ ꯍꯣꯏ ꯃꯤ ꯑꯣꯏꯕꯒꯤ ꯄꯨꯟꯁꯤ ꯍꯥꯏꯁꯦ ꯑꯗꯨ
ꯃꯥꯅꯦꯁ ꯑꯥ ꯌꯨꯝꯗ ꯂꯩꯔꯤꯉꯩꯗꯗꯤ ꯑꯩꯈꯣꯏꯕꯨ ꯀꯦꯌꯔ ꯇꯧꯕꯤꯕꯗꯣ ꯑꯁꯤꯗꯗꯤ ꯃꯤ ꯀꯅꯥꯝꯇꯁꯨ ꯀꯦꯌꯔ ꯇꯧꯕꯤꯅꯤꯉꯥꯏ ꯂꯩꯇ꯭ꯔꯦꯕ ꯌꯨꯝꯗꯗꯤ ꯊꯦꯡꯅ ꯍꯧꯒꯠꯈꯤꯦꯔ ꯉꯟꯅ ꯍꯧ ꯀꯦꯔꯥ ꯅꯨꯃꯤꯗꯥꯡ ꯅꯨꯡꯊꯤꯅꯔꯁꯨ ꯆꯥꯅꯕ ꯊꯛꯅꯕ ꯄꯨꯔꯥ ꯔꯦꯗꯤꯗ ꯊꯝꯃꯦꯀꯣ
ꯎꯝ ꯍꯣꯏ
ꯗ ꯅꯠꯇꯅ ꯀꯩꯅꯣ ꯍꯥꯏꯗꯤ ꯗꯔꯀꯥꯔ ꯂꯩꯕ ꯈꯨꯗꯤꯡꯃꯛꯇꯣ ꯑꯗꯨꯝ ꯂꯩꯌꯦꯕ ꯑꯩꯈꯣꯏ ꯐꯥꯎ ꯂꯩꯗ꯭ꯔꯦꯕ
ꯎꯝ
ꯁꯤꯗꯗꯤ ꯑꯩꯈꯣꯏ ꯂꯩꯗꯅ ꯀꯅꯥ ꯂꯩꯕꯤꯅꯤ ꯅꯠꯇ꯭ꯔꯒ
ꯎꯝ ꯍꯣꯏ ꯅꯠꯇ꯭ꯔꯗꯤ ꯀꯅꯥꯅ ꯇꯧꯕꯤꯅꯤ ꯑꯗꯨꯒꯨꯝꯕ ꯂꯩꯅꯤꯀꯣ
ꯃꯥꯅꯦ ꯃꯥꯅꯦ
ꯌꯨꯝꯗꯗꯤ ꯎꯝ ꯌꯨꯝꯗꯗꯤ ꯑꯩꯈꯣꯏ ꯇꯧꯗ꯭ꯔꯁꯨ ꯏꯃꯥ ꯏꯄꯥꯁꯤꯡ ꯇꯧꯕꯤꯅꯤꯅ ꯈꯟꯁꯨ
ꯎꯝ ꯃꯄ ꯃꯥꯡꯗ ꯂꯩꯕꯁꯤꯡꯁꯨ ꯖꯒꯣꯠ ꯆꯥꯗꯕ ꯃꯤꯁꯨ ꯌꯥꯝꯕꯀꯣ
ꯎꯝ ꯃꯄꯥꯟ ꯀꯩ ꯀꯩ ꯀꯀꯥ ꯀꯧꯔ ꯑꯃꯨꯛ ꯍꯜꯂꯛꯄꯣ
ꯃꯥꯅꯦ ꯃꯄꯥꯟꯗ ꯂꯩꯕ ꯅꯨꯄꯥꯁꯤꯡ ꯑꯩꯉꯣꯟꯗ ꯌꯨꯝ ꯌꯨꯝꯗꯤ ꯄꯥꯅꯤꯡꯗꯦ ꯑꯩꯈꯣꯏꯗꯤ
ꯅꯣꯏ ꯅꯨꯄꯥꯁꯤꯡꯁꯨ ꯑꯗꯨꯃꯥꯏ ꯈꯪꯕ꯭ꯔꯥ
ꯅꯨꯄꯤꯁꯤꯡꯕꯨꯔꯣ ꯑ ꯈꯔ ꯈꯔ ꯈꯜꯂꯦꯅ ꯑꯗꯨꯝ ꯃꯣꯏꯗꯤ ꯑꯗꯨ ꯁꯨꯃꯥꯏꯅ ꯇꯧꯅꯤ ꯑꯗꯨꯃꯥꯏꯅ ꯇꯧꯅꯤ ꯃꯇꯝꯗꯣ
ꯍꯁ ꯑꯩꯀꯣꯏ ꯅꯨꯄꯤꯁꯤꯡꯁꯨ ꯑꯗꯨꯃꯥꯏ ꯇꯧꯋꯦ
ꯁꯤ ꯇꯧꯔꯝꯃꯅꯤ ꯁꯤ ꯇꯧꯔꯝꯅꯤ ꯁꯤꯗꯅ ꯑꯗꯨꯀꯣ
ꯑꯗꯨꯃꯛꯇꯤ ꯈꯟꯗꯦꯕꯀꯣ ꯁꯤ ꯇꯧꯔꯅꯤ ꯑꯗꯨ ꯇꯧꯔꯅꯤ ꯑꯗꯨꯃꯛꯇꯤ ꯈꯟꯗꯦ ꯑꯗꯨꯕꯨ ꯈꯪꯗꯦ ꯃꯄꯥꯟꯒꯤ ꯅꯨꯄꯥꯗ ꯑꯗꯨꯝ ꯇꯂꯦ
ꯑꯗꯣ ꯐꯥꯔꯝꯃꯗꯤ
ꯍꯣꯏ ꯑꯐꯕꯁꯨ ꯌꯥꯎꯕꯨꯗꯤ ꯌꯥꯎꯔꯝꯒꯅꯤ ꯑꯗꯨ ꯄꯨꯛꯅꯤꯡ ꯆꯪꯗꯦ ꯌꯥꯎꯕꯨꯗꯤ ꯌꯥꯎ ꯌꯥꯎꯔꯝꯒꯅꯦꯕ ꯂꯣꯏꯅꯕꯨꯗꯤ ꯌꯥꯎꯔꯣꯏꯕꯀꯣ
ꯂꯣꯏꯅꯃꯛꯇꯤ ꯑꯣꯏꯔꯣꯏꯕ ꯑꯌꯥꯝꯕꯗ ꯐꯠꯇꯕ ꯑꯣꯏꯔꯝꯃꯅꯤ
ꯎꯝ
ꯄꯥꯔꯇꯤ ꯅꯥꯏꯛꯀꯨꯝꯕ
ꯍꯣꯏ
ꯑꯗꯨꯒ ꯏꯁ ꯌꯨ ꯊꯛꯄ꯭ꯥꯔ ꯍꯥꯏꯔꯒ
ꯎꯝ
ꯊꯛ ꯊꯛꯇꯦꯗ ꯅꯣꯡ ꯅꯣꯡꯃ ꯋꯥꯟꯁ ꯏꯟ ꯑ ꯕ꯭ꯂꯨ ꯃꯨꯟ ꯍꯥꯏꯕꯒꯨꯝꯕꯗꯣ
ꯊꯛꯇꯦꯅꯕꯨꯗꯤ ꯍꯥꯏꯒꯅꯦꯕ ꯋꯥꯟꯁ ꯏꯟꯅ ꯕ꯭ꯂꯨ ꯃꯨꯟ ꯃꯨꯛꯀ ꯍꯥꯏꯔꯛꯀꯅꯦꯕ
ꯋꯥꯟꯁ ꯏꯟꯑ ꯕ꯭ꯂꯨ ꯃꯨꯟ
ꯍꯣꯏ
ꯍꯣꯏ ꯊꯛ ꯈꯪꯗꯦ ꯑꯗꯨ ꯋꯥꯗꯨ ꯄꯣꯠ ꯆꯩꯩꯒꯨꯝꯕ ꯄꯥꯏꯕ ꯃꯤ ꯉꯥꯛꯇꯪꯗꯨꯗꯗꯤ
ꯃꯥꯅꯦ ꯃꯥꯅꯦ
ꯄꯣꯠ ꯄꯥꯏꯗꯕ ꯍꯥꯏꯁꯦ ꯁꯤꯅꯤꯉꯥꯏꯗꯣ ꯌꯦꯡꯉꯣ ꯂꯨꯕꯅꯤꯀꯣ
ꯑꯁ ꯂꯨꯗꯤ ꯂꯨꯏꯌꯦ ꯅꯣꯏ ꯁꯨ ꯄꯥꯏꯗꯤ ꯄꯥꯏꯔꯝꯅꯤꯗ
ꯎꯝ ꯈꯣꯏꯔꯣ
ꯍꯣꯏ
ꯅꯪ ꯊꯋꯥꯏ ꯈ ꯅꯨꯡ__
ꯄꯥꯏꯅꯤꯗ
ꯈꯪꯗꯦꯗ ꯑꯩ ꯄꯥꯏꯕ ꯄꯥꯏꯗꯕ ꯈꯪꯗꯦ
ꯃ ꯃꯣꯏꯒꯨꯝꯅ ꯋꯥꯟꯁ ꯏꯟꯅ ꯕ꯭ꯂꯨ ꯃꯨꯟ ꯍꯥꯏꯕꯒꯤ ꯏꯁ꯭ꯇꯥꯏꯜꯗꯣ ꯇꯧꯔꯝꯅꯦꯕ ꯑꯁ ꯑꯩꯈꯣꯏ ꯑꯩꯈꯣꯏꯗꯤ ꯄꯥꯏꯗꯦꯗ ꯑꯗꯣ ꯅꯣꯡꯃ ꯄꯨꯟꯕꯗ ꯈꯖꯤꯛꯇ ꯄꯦꯛ ꯑꯃꯒꯨꯝꯕ
ꯑꯗꯨꯏ
ꯑꯗꯨ ꯉꯥꯛꯇꯅꯦ ꯍꯦꯁ ꯑꯩꯕꯨꯗꯤ ꯄꯥꯏꯗꯦ ꯍꯥ
ꯄꯥꯏꯗꯤ ꯄꯥꯏꯈ꯭ꯔꯦꯅ ꯑꯗꯣ ꯋꯥꯟꯁ ꯍꯥꯏꯕꯁꯨ ꯑꯗꯨꯝ
ꯑꯗꯨ ꯑꯗꯨꯅꯦꯕ ꯅꯨꯄꯥꯁꯤꯡ ꯍꯥꯏꯔꯤꯗꯣ
ꯑꯣ ꯑꯣ
ꯄꯥꯏꯗꯦꯅꯕꯨꯗꯤ ꯍꯥꯏꯒꯅꯤ ꯑꯗꯨꯕꯨ ꯋꯥꯟꯁ ꯅꯗꯤ ꯍꯥꯏꯔꯛꯀꯅꯦꯕ
ꯎꯝ ꯅꯪꯗꯤ ꯌꯥꯝ ꯈꯪꯉꯦꯅ ꯑꯗꯨꯗꯤ ꯍꯥ
ꯑꯩꯁꯨ ꯑꯃꯔꯛꯇꯤ ꯇ꯭ꯔꯥꯏ ꯇꯧꯈ꯭ꯔꯦ
ꯍꯣꯏ ꯍꯣꯏ ꯅꯨꯡꯉꯥꯏꯕ꯭ꯔꯣ
ꯑꯁ ꯇꯜꯂꯦꯗ ꯑꯗꯨꯝ ꯑꯩꯅ ꯈꯪꯅꯤꯡꯕꯒꯤ ꯇ꯭ꯔꯥꯏ ꯇꯧꯕꯅꯦ ꯏꯃꯥꯟꯅꯕꯤꯁꯤꯡꯗꯤ ꯑꯗꯨꯝ ꯄꯥꯏꯌꯦꯕꯀꯣ
ꯍꯥ
ꯑꯗꯨꯒꯤ ꯇ꯭ꯔꯥꯏ ꯇꯧꯕꯅꯦ ꯇ꯭ꯔꯥꯏ ꯇꯧꯔꯒ ꯏꯁ ꯏꯅꯥꯎ ꯃꯌꯥꯝ ꯂꯩꯌꯦ ꯑꯗꯨꯒ ꯑꯩꯅ ꯑꯩꯅꯥ ꯑꯁꯤꯒꯨꯝꯕ ꯄꯥꯏꯔꯗꯤ ꯑꯩ ꯀꯃꯥꯏꯟ ꯉꯥꯡꯒꯅꯤ ꯑꯩꯅ ꯑꯗꯨꯝ ꯈꯜꯂꯦꯕ ꯑꯗꯨꯒ ꯑꯗꯨꯝ ꯄꯥꯏꯔꯦ ꯐ꯭ꯔꯦꯁ ꯑꯦꯟ ꯂꯥꯁꯁꯦ
ꯐꯟꯗꯤ ꯇꯔꯃꯦ
ꯇꯀꯩꯝꯇꯥ ꯑꯃ ꯈꯛꯇꯅꯤꯅ ꯑꯗꯨ ꯑꯣꯏꯔꯁꯨ
ꯅꯪ ꯊꯥꯖꯕ ꯌꯥꯗꯔꯦ ꯊꯥꯖꯕ ꯌꯥꯗꯔꯦ ꯑꯗꯨꯗꯩ
ꯍꯥꯏꯔꯃꯛꯇ ꯍꯥꯏꯔꯃꯛꯇꯗ ꯊꯥꯖꯕ ꯌꯥꯗ꯭ꯔꯦ ꯍꯥꯏꯔꯗꯤ
ꯍꯣꯏ ꯍꯣꯏ ꯎꯝ ꯅꯨꯡꯉꯥꯏꯅꯤ ꯐꯒꯤ ꯇꯧꯕꯅꯦ ꯐꯖꯩ ꯐꯖꯩ ꯄꯥꯢꯔꯝꯃꯣꯢꯍꯧ
ꯑꯩꯗꯤ ꯄꯥꯏꯔꯝꯃꯦ ꯑꯃ ꯈꯛꯇꯅꯦ ꯑꯗꯨ ꯑꯣꯏꯔꯁꯨ
ꯎ ꯍꯣꯏꯗꯤ ꯄꯥꯏꯗꯦꯗ
ꯀꯅꯥ ꯈꯥꯡꯗꯣꯏꯅꯣꯗ
ꯎꯁ
ꯐꯩꯅꯦ ꯄꯥꯏꯔꯕꯗꯣ
ꯎꯝ ꯑ ꯏꯁꯥ ꯁꯟꯊꯔ ꯑꯗꯨꯒꯕꯄꯥꯏꯁ
ꯑꯦꯁꯁꯁ ꯋꯥ ꯉꯥꯡꯗ꯭ꯕ
ꯑ ꯁꯉꯅꯤ ꯐ ꯑꯗꯨꯒꯨꯝꯕ ꯄꯥꯏꯕꯁꯦ ꯌꯥꯝ ꯐꯠꯇꯕꯅꯦꯕ
ꯃꯥꯅꯦ ꯃꯥꯅꯦ ꯐꯠꯇꯕꯅꯦ
ꯔꯤꯛ ꯆꯥꯅꯕꯅꯕ ꯄꯩꯁꯥꯁꯨ ꯃꯥꯡꯉꯦ ꯑꯩꯈꯣꯏ ꯏꯆꯥꯁꯨ ꯁꯣꯟꯊꯩꯑꯦ ꯀꯩꯗꯧꯅꯤ
ꯃꯥꯅꯦ
ꯑꯠꯇ꯭ꯔꯣ ꯍ
ꯃꯥꯅꯦ ꯃꯥꯅꯦ ꯀꯥꯟꯅꯗꯕꯅꯦ
ꯀꯅꯥꯗꯕꯅꯦ ꯎꯝ ꯊꯕꯛꯄꯨ ꯊꯕꯛ ꯑꯃ ꯑꯃꯨꯛ ꯊꯣꯛꯑ ꯑꯃ ꯑꯃꯨꯛ ꯊꯣꯛꯑ
ꯉꯁꯤꯗꯤ ꯁꯨꯇꯤ ꯅꯠꯇ꯭ꯔꯣ
ꯍꯣꯏ
ꯑꯦꯕ꯭ꯔꯤ ꯁꯟꯗꯦ ꯁꯨꯇꯤ ꯑꯣꯏꯕ꯭ꯔꯥ
ꯅꯠꯇꯦ ꯃꯔꯛ ꯃꯔꯛꯇꯀꯣ ꯁꯨꯇꯤ ꯂꯧꯎꯋꯦ ꯋꯥꯏꯅꯔꯗꯦ ꯊꯔꯁꯗꯦ ꯋꯥꯏꯅꯔꯗꯦꯒ ꯁꯇꯔꯗꯦ ꯁꯨꯇꯤꯅꯩꯕ ꯁꯟꯗꯦꯗꯤ ꯑꯗꯨꯝ ꯂꯥꯎꯗꯤ ꯂꯥꯎꯅꯤꯡꯉꯗꯤ ꯂꯥꯎꯗ
ꯑ ꯁꯟꯗꯦꯗꯤ ꯄꯥꯛ ꯄꯤꯗꯕꯅꯦ ꯃꫭꯏ ꯑꯗꫭ ꯁꯨꯇꯤ
ꯎꯝ
ꯑꯩꯈꯣꯏ ꯂꯝꯗꯗꯤ ꯊꯕꯛ ꯇꯧꯕꯗꯣ ꯋꯥꯔꯝꯗꯧ ꯃꯥꯟꯗꯦꯗ ꯑꯩꯅ ꯈꯟꯕꯗ
ꯎꯝ
ꯃꯤꯁꯨ ꯂꯦꯁ ꯑꯣꯏꯕꯅꯤꯅꯀꯣ
ꯎꯝ ꯍꯝꯝ
ꯃꯄꯥꯟꯗꯗꯤ ꯆꯠꯅꯤꯡꯗꯔꫭ ꯑꯥꯎꯠꯁꯥꯏꯠ ꯏꯟꯗꯤꯌꯥ ꯎꯝ
ꯑ
ꯑꯁ
ꯆꯠꯅꯤ ꯆꯠꯅꯤꯗ
ꯀꯩꯒꯤꯅꯣ ꯃꯤ ꯃꯌꯥꯝ ꯆꯠꯅꯔꯤꯁꯤꯗ
ꯀꯩꯅꯣꯝꯅꯤ
ꯍꯥꯥ
ꯎ ꯆꯠꯅꯤꯡꯗꯦ ꯈꯪꯗꯦ ꯀꯩꯒꯤꯅꯣ
ꯑꯁ ꯑꯦ ꯑꯩꯗꯤ ꯌꯥꯝ ꯆꯠꯅꯤꯡꯉꯦ ꯑꯩꯒꯤ ꯄꯥꯁꯄꯣꯔꯠ ꯁꯦꯝꯈ꯭ꯔꯦ
ꯑꯁ ꯃꯤ ꯃꯆꯥꯗꯤ ꯔꯦꯗꯤꯗ ꯂꯣꯏ ꯔꯦꯗꯤꯗ ꯂꯩꯌꯦꯍꯦ
ꯅꯠꯇꯦꯗ ꯆꯥꯟꯁꯀꯨꯝꯕ ꯐꯪꯉꯗꯤ ꯅꯀꯣ ꯑꯩꯅ ꯊꯝꯕꯤꯕ ꯀꯣꯏꯕ ꯆꯠꯀꯦ ꯍꯥꯏꯔꯁꯨ ꯆꯠ ꯆꯠꯄ ꯌꯥꯕ ꯆꯥꯟꯁ ꯐꯪꯉꯅꯤ ꯑꯗꯨꯝ ꯑꯩ ꯍꯧꯖꯤꯛ ꯇꯧꯔꯤꯕ ꯊꯕꯛꯇꯣ ꯑꯣꯐꯔ ꯇꯧꯕ ꯌꯥꯔꯗꯦ ꯇꯧꯅꯤꯉꯥꯏꯅ ꯇꯧꯕ
ꯑꯣ
ꯄ꯭ꯔꯥꯏ ꯇꯧꯕꯅꯤꯗ
ꯆꯠꯄꯁꯨ ꯐꯕꯅꯤ ꯑꯗꯨꯒꯨꯝꯕ
ꯅꯣꯏ ꯏꯗꯎꯅ ꯑꯩꯈꯣꯏꯁꯨ ꯅꯨꯡꯉꯥꯏꯅꯤꯡꯉꯤꯅꯦ
ꯎꯝ ꯃꯤ ꯃꯤꯁꯤꯡ ꯀꯃꯥꯏꯅ ꯂꯩꯕ꯭ꯔꯣ ꯀꯃꯥꯏ ꯎꯝ ꯄꯨꯟꯁꯤꯁꯦ ꯀꯃꯥꯏꯅ ꯍꯤꯡꯂꯤꯕꯅꯣ ꯑꯗꯨꯒꯨꯝꯕ ꯃꯣꯏꯒꯤ ꯀꯩꯅꯣ ꯍꯥꯏꯁꯤꯔꯣ
ꯎꯝ ꯃꯥꯅꯦ ꯃꯥꯅꯦ ꯑꯦꯁ ꯎꯝ
ꯑꯗꯨꯒꯨꯝꯕꯗꯣ
ꯇ꯭ꯔꯦꯕꯦꯂꯤꯡ ꯇꯧꯕ ꯅꯠꯇ꯭ꯔꯒ ꯑꯗꯨꯒꯨꯝꯕꯗꯣ ꯑꯩꯁꯨ ꯌꯥꯝ ꯄꯥꯝꯃꯦ ꯇ꯭ꯔꯦꯕꯂꯤꯡꯁꯨ ꯑꯗꯨꯝ ꯐꯖꯅ ꯇꯧꯋꯦ
ꯑꯣ ꯑꯣ ꯇꯥꯢ ꯐꯩ ꯐꯩ
ꯋꯥ ꯋꯥꯟ ꯑꯣꯐ ꯃꯥꯏ ꯕꯤꯒꯦꯁ ꯍꯣꯕꯤꯁ
ꯎꯝ ꯎꯝ
ꯑꯗꯣ ꯑꯁ ꯆꯍꯤ ꯀꯌꯥꯒꯨꯝꯕꯗ ꯌꯨꯝ ꯄꯥꯟꯒꯦꯔꯣ ꯅꯪ